ꯍꯜꯂꯣ
ꯍꯜꯂꯣ
ꯇꯄꯣ
ꯇꯥꯏ ꯀꯩꯗꯧꯔꯤꯒꯤ
ꯐꯝꯃꯒ ꯂꯩꯌꯦ
ꯆꯣꯛꯆꯥ ꯑꯩ
ꯆꯥꯗ꯭ꯔꯤꯗ ꯆꯥꯛ ꯆꯥꯛ ꯆꯥꯕ ꯃꯇꯝ ꯌꯧꯗ꯭ꯔꯤꯗ ꯅꯪꯗꯤ ꯆꯥꯔꯕꯣ
ꯆꯔ
ꯀꯔꯤꯃꯊꯦꯜ ꯆꯥꯕꯤꯔꯦ ꯌꯥꯝ ꯌꯥꯝ ꯀꯤꯔꯒ ꯐꯣꯟ ꯃ ꯌꯥꯝ ꯌꯥꯝ ꯀꯤꯔꯒ ꯐꯟ ꯇꯧꯕꯃꯟ ꯂꯦꯗꯥ ꯃꯈꯣꯟ ꯅꯪꯒꯤ ꯃꯈꯣꯟꯗꯣ ꯀꯩꯅꯣ ꯑꯃꯗ ꯂꯣꯠꯂꯒ ꯐꯣꯟ ꯐꯣꯟ ꯇꯧꯕ ꯃꯥꯜꯂꯦ
ꯂꯣꯠꯇꯦ ꯆꯤꯟꯅ ꯊꯝꯃꯦ
ꯆꯤꯟꯗ ꯊꯝꯃꯦ
ꯍꯥꯏꯗꯤ ꯅꯪꯅ
ꯀꯩ ꯇꯧꯋꯤꯅꯣ
ꯍꯤꯞꯄꯤ ꯍꯤꯞꯄꯤꯑꯕ ꯇꯨꯝꯃꯤꯑꯕ
ꯃꯦꯔꯦꯟ ꯆꯥꯔꯒ ꯍꯤꯕꯤꯔꯣ ꯅꯨꯡꯉꯥꯏ ꯅꯨꯡꯉꯥꯏꯕ꯭ꯔꯣꯅꯦ
ꯎꯝ
ꯑꯗꯨꯝ ꯅꯨꯡꯉꯥꯏꯗꯀꯣ
ꯅꯨꯡꯉꯥꯏ
ꯎꯝ ꯅꯨꯡꯉꯥꯏꯊꯣꯛꯀꯗꯧꯕꯅꯤ ꯇꯦꯜꯂꯕ ꯄꯨꯟꯁꯤꯗ ꯅꯨꯡꯉꯥꯏ ꯊꯣꯛꯀꯗꯕꯅꯤꯅꯦ
ꯑꯗꯨꯅꯤ
ꯑꯩꯗꯤ ꯑꯩꯗꯤ ꯊꯕꯛ ꯃꯐꯝꯗ ꯐꯝꯃꯒ ꯂꯩꯗ
ꯃꯁꯤꯗꯤ ꯀꯔꯤ ꯀꯔꯤ ꯇꯧꯒꯦ
ꯊꯕꯛ ꯑꯃꯐꯝꯗꯅꯦ ꯍꯧꯖꯤꯛ ꯐꯥꯎ ꯊꯕꯛ ꯃꯐꯝꯗ ꯂꯩꯔꯤꯗ ꯋꯦꯗꯤꯡ ꯄ꯭ꯔꯣꯒꯥꯝ ꯂꯩꯕꯒꯤꯀꯣ ꯋꯦꯗꯤꯡ ꯄ꯭ꯔꯣꯒ꯭ꯔꯥꯝ ꯂꯩꯕꯒꯦ
ꯑꯣꯍꯣ
ꯁꯀꯨꯜ ꯅꯪꯗꯤ ꯁꯀꯨꯜ ꯀꯥꯔ ꯏꯕ꯭ꯔꯣ ꯀꯣꯂꯦꯖ
ꯀꯣꯂꯦꯖ ꯀꯣꯂꯦꯖ ꯀꯥꯔꯤ
ꯑꯁ ꯀꯣꯂꯦꯖ ꯀ ꯑꯗꯨꯅꯨꯡꯉꯥꯏꯅꯦ ꯀꯌꯥ ꯀꯌꯥꯗ ꯇꯝꯃꯒ ꯂꯩꯔꯤꯔꯣ
ꯑ ꯕꯤ ꯑꯦꯁ ꯁꯤ ꯐꯁ ꯏꯔ
ꯑꯦꯝꯕꯤ ꯑꯦꯁ ꯁꯤ
ꯕꯤ ꯑꯦꯁ ꯁꯤ
ꯕꯤ ꯑꯦꯁ ꯁꯤ
ꯑꯣ
ꯅꯨꯡꯉꯥꯏꯅ ꯀꯣꯂꯦꯖ ꯆꯠꯂꯂꯩ ꯑꯗꯨꯗꯤ ꯅꯨꯡꯉꯥꯏꯔꯝꯅꯤꯅ ꯑꯩꯈꯣꯏꯗꯤ ꯑꯩꯈꯣꯏꯗꯤ ꯀꯣꯂꯦꯖ ꯂꯥꯏꯕ ꯀ ꯌꯥꯎꯗꯦꯍ‌ꯦ ꯈꯔ ꯄꯪꯕꯅꯤꯅꯀꯣ
ꯁꯤꯏꯁ ꯀꯣꯂꯦꯖ ꯀꯥꯗꯕ ꯇꯣꯛꯑꯕ
ꯎꯝ ꯎꯝ ꯑꯗꯨꯗꯤ ꯍꯩꯃꯟꯕꯒꯤ ꯒꯣꯔꯚꯔꯃꯦꯟꯅ ꯎꯝ ꯅꯪꯒꯤ ꯗꯃꯗꯤꯕꯨꯛ ꯂꯏꯇ꯭ꯔ‌ꯦ ꯍꯥꯏꯌ‌ꯦ
ꯍ ꯍ ꯑꯩꯈꯣꯏꯁꯨ ꯍꯩꯇꯦ ꯁꯥꯔꯇꯤꯐꯤꯀꯦꯠꯀꯤ ꯗꯃꯛꯇ ꯀꯣꯔꯦꯁꯄꯣꯟꯗꯤꯡꯗ ꯀꯥꯕꯅꯦ ꯅ‌ꯦ
ꯍꯩꯔꯝꯅꯤꯗ ꯍꯩꯕꯒꯤ ꯀꯥꯝꯔꯃꯤꯅ
ꯅꯠꯇꯦꯗ
ꯍꯩꫪꯗꯤ ꯍꯩ ꯍꯩ ꯇꯔ
ꯑꯍ ꯍꯧꯖꯤꯛꯁꯤ ꯑꯝ ꯀꯩ ꯀꯩ ꯀꯩ ꯇꯧꯔꯤꯒꯦ